ꯇꯥꯕ꯭ꯔꯣ ꯑꯥ ꯇꯥꯕ꯭ꯔꯣ ꯏꯅꯥꯎ
ꯍꯀꯔ
ꯏ ꯀꯩꯗꯧꯔꯝꯃꯤꯅꯣ ꯅꯨꯡꯁꯥꯅꯒ ꯁꯥꯕꯁꯤꯗ ꯀꯔꯤ ꯀꯔꯤ ꯇꯧꯔꯝꯃꯤꯅꯣ
ꯑꯣ ꯍꯧꯖꯤꯛꯁꯤ ꯅꯨꯃꯤꯗꯥꯡ ꯋꯥꯏꯔꯝ ꯑꯣꯏꯁꯤꯜꯂꯛꯄꯁꯤꯗ ꯅꯨꯡꯁꯥꯁꯨ ꯈꯔ ꯆꯪꯉꯛꯄꯁꯤꯗ ꯆꯤꯡ ꯋꯥ ꯌꯦꯡ ꯁꯥꯟꯅꯔꯤ ꯍꯥꯏꯇꯥꯔꯦ ꯁꯨꯝ ꯎꯆꯦꯛꯀꯨꯝꯕ ꯑꯅꯧ ꯑꯅꯧꯕ ꯁꯨꯝ ꯌꯥꯝ ꯄꯥꯏꯔꯛꯄꯁꯤꯗ ꯅꯨꯃꯤꯗꯥꯡ ꯋꯥꯏꯔꯝ ꯏꯁꯤꯡ ꯅꯨꯡꯁꯤꯠ ꯍꯥꯏꯁ ꯌꯥꯝ ꯐꯖꯕ ꯑꯁꯦꯡꯕꯕꯁꯤ ꯌꯥꯝ ꯅꯨꯡꯉꯥꯏꯕ ꯑꯗꯨꯅꯤ ꯃꯄꯥꯟꯗ
ꯀꯩꯅꯩꯅꯣ
ꯁꯤꯗꯤ ꯀꯩꯗ ꯋꯥꯔꯝꯅ
ꯑꯩꯁꯨ ꯁꯨꯝ ꯅꯨꯡꯗꯥꯡ ꯋꯥꯏꯔꯝꯒꯤ ꯁꯨꯝ ꯍꯋꯥ ꯆꯥꯔꯤ ꯍꯥꯏꯇꯥꯔꯦ ꯑꯗꯨꯝ ꯀꯣꯏꯆꯠ ꯆꯠꯄ ꯁꯥꯟꯅꯔꯒ ꯈꯔ ꯏꯪꯊꯔꯛꯄꯒꯤ ꯅꯨꯡꯁꯤꯠ ꯈꯔ ꯅꯨꯡꯉꯥꯏꯔꯛꯄꯁꯤꯗ ꯑꯗꯒꯤ ꯉꯁꯥꯏꯗꯒꯤ ꯃꯅꯨꯡꯗ ꯏꯃꯨꯡꯗ ꯂꯩꯔꯒ ꯐꯣꯟꯣꯡ ꯁꯨꯝ ꯇꯤꯚꯤ ꯀꯔꯤ ꯀꯔꯤ ꯌꯦꯡꯉꯨꯕꯒꯤ ꯃꯤꯠꯇꯨꯁꯨ ꯅꯨꯡꯉꯥꯏꯇꯕ ꯑꯗꯨꯒꯤ ꯃꯤꯠꯇꯨꯁꯨ ꯑꯁꯪ ꯑꯃꯥꯟ ꯌꯦꯡꯉꯒ ꯈꯔ ꯁꯨꯝ ꯅꯨꯡꯉꯥꯏꯅꯕꯅꯦꯅ ꯍꯥꯏꯔꯒ ꯃꯄꯥꯟꯗ ꯁꯨꯝ ꯅꯨꯡꯁꯤꯠ ꯑꯁꯦꯡꯕ ꯅꯨꯡꯁꯤꯠ ꯆꯥꯗ ꯁꯨꯝ ꯊꯣꯛꯂꯛꯑꯝꯕꯅꯦ ꯑꯗꯨꯒ ꯅꯪꯉꯣꯟꯗ ꯋꯥ ꯈꯔ ꯍꯪ ꯒꯦꯅ ꯑꯩꯁꯤ ꯐꯣꯟꯁ ꯇꯧꯔꯛꯄꯅꯦ ꯑꯗꯨ ꯀꯩꯅꯣ ꯇꯧꯋꯤ ꯅꯣꯏꯒꯤ ꯐꯥꯔꯝ ꯑꯃ ꯂꯩꯕꯗꯣ ꯅꯣꯏꯒꯤ ꯐꯥꯔꯝ ꯑꯃ ꯂꯩꯕꯗꯨꯕꯨ ꯍꯧꯖꯤꯛꯀꯥꯟꯁꯦ ꯀꯔꯤ ꯀꯔꯤ ꯄꯣꯠ ꯊꯥꯔꯒ ꯀꯃꯥꯏꯅ ꯇꯧꯔꯤꯅꯣꯅꯣ ꯍꯪꯒꯦꯅ ꯇꯧꯔꯛꯏꯅꯤꯅꯦ ꯅꯣꯏ ꯕꯕꯥꯒꯤꯅ ꯑꯃ ꯅꯣꯏ ꯐꯥꯔꯝ ꯑꯃ ꯂꯩꯕꯗꯣ ꯍꯥꯏꯅ ꯈꯔꯗꯤ ꯀꯨꯏꯔꯦ ꯃꯃꯥꯡ ꯆꯍꯤꯒꯨꯝꯕꯗ ꯂꯥꯛꯑꯝꯕꯅꯦ ꯑꯗꯨ ꯍꯧꯖꯤꯛꯀꯥꯟꯗꯤ ꯀꯔꯤ ꯀꯔꯤ ꯄꯣꯠ ꯆꯩ ꯊꯥꯔꯒ ꯀꯃꯥꯏꯅ ꯇꯧꯔꯤꯅꯣ ꯐꯥꯝꯗꯣ ꯑꯗꯨꯝ ꯅꯣꯏꯅ ꯇꯧꯔꯤꯕ꯭ꯔꯥ ꯈꯣꯠꯂꯤꯕ꯭ꯔꯥ
ꯍꯣꯏ ꯑꯩꯈꯣꯏ ꯐꯥꯔꯝ ꯑꯃ ꯂꯩꯕꯗꯣ ꯑꯗꯣ ꯍꯧꯖꯤꯛꯁꯨ ꯂꯩꯔꯤ ꯑꯗꯣ ꯑꯣ ꯑꯩꯈꯣꯏ ꯕꯕꯥꯍꯣꯏꯅ ꯃꯐꯝ ꯖꯒꯥ ꯈꯔ ꯉꯥ ꯉꯥ ꯐꯥꯔꯝ ꯇꯧꯅꯤꯗ ꯈꯔ ꯖꯒꯥ ꯈꯔ ꯄꯤꯛꯅ ꯈꯔ ꯁꯦꯝꯃꯒ ꯉꯥꯅꯣ ꯊꯥꯗꯔꯒ ꯈꯔ ꯉꯥꯅ ꯑꯃꯨꯛ ꯊꯥꯗꯔꯒ ꯌꯣꯛꯏ ꯍꯥꯏꯇꯥꯔꯦ ꯑꯗꯨꯒ ꯖꯒꯥ ꯑꯍꯥꯡꯕ ꯈꯔꯗꯨꯅ ꯃꯅꯥ ꯃꯁꯤꯡ ꯑꯩ ꯃꯇꯝ ꯃꯇꯝꯒꯤ ꯄꯣꯠ ꯃꯇꯝ ꯃꯇꯝꯒꯤ ꯐꯪꯕ ꯑꯗꯨꯒꯨꯝꯕ ꯈꯔ ꯊꯥꯔꯒ ꯑꯗꯨꯝ ꯂꯩꯔꯤ ꯍꯥꯏ ꯆꯥꯔꯦ
ꯑꯁ ꯑꯗꯨꯗꯤ ꯌꯥꯝꯅ ꯐꯩꯅꯦ ꯅꯣꯏꯒꯤꯗꯤ ꯄꯩꯁꯥ ꯅꯨꯡꯁꯥ ꯐꯖꯅ ꯑꯗꯨꯗꯒꯤ ꯆꯥꯡ ꯅꯥꯏꯅ ꯂꯥꯛꯑꯝꯒꯗꯕ ꯃꯥꯂꯅꯦ ꯑꯩꯈꯣꯏꯒꯤꯁꯨ ꯀꯩꯅꯣ ꯇꯧꯋꯤ ꯑꯗꯨꯃꯥꯏꯅ ꯇꯧꯕ ꯌꯥꯕ ꯃꯐꯝ ꯑꯃ ꯂꯩꯔꯗꯤ ꯐꯒꯗꯕꯅꯤ ꯐꯥꯝ ꯔꯅꯨꯡ ꯀꯧꯕꯒꯤ ꯑꯗꯨ ꯌꯥꯝ ꯃꯔꯨ ꯑꯣꯏꯅ ꯍꯥꯏꯗꯤ ꯁꯨꯝ ꯆꯥꯕ ꯊꯛꯄꯁꯤ ꯍꯧꯖꯤꯛꯀꯥꯟꯗꯤ ꯑꯩꯈꯣꯏꯒꯤ ꯀꯩꯊꯦꯜꯗ ꯌꯣꯜꯂꯤꯕ ꯄꯣꯠ ꯆꯩꯁꯤꯡꯁꯤꯁꯨ ꯑꯩꯈꯣꯏꯒꯤ ꯍꯥꯔ ꯌꯥꯎꯕ ꯑꯗꯒꯤ ꯃꯣꯏꯅ ꯆꯤꯟꯗꯥꯛ ꯌꯥꯝꯅ ꯀꯥꯞꯄ ꯈꯣꯠꯄ ꯑꯗꯨꯃꯥꯏꯅ ꯉꯥꯛꯇ ꯑꯣꯏꯕꯅ ꯑꯩꯈꯣꯏꯒꯤ ꯆꯥꯕꯗꯁꯨ ꯍꯛꯆꯥꯡꯗ ꯏꯁꯥꯗ ꯁꯣꯛꯄ ꯑꯗꯨꯃꯥꯏꯅ ꯌꯥꯝ ꯂꯩꯕꯗꯨꯒꯤ ꯑꯩꯅ ꯍꯧꯖꯤꯛꯀꯥꯟꯁꯤ ꯍꯥꯏꯗꯤ ꯑꯩꯒꯤꯗꯤ ꯂꯝꯗꯤ ꯆꯥꯎꯗꯕꯅꯤꯅ ꯑꯩꯒꯤ ꯌꯨꯝꯗ ꯂꯩꯔꯤꯕ ꯍꯤꯡꯒꯣꯜꯁꯤꯗ ꯃꯔꯣꯏ ꯀꯔꯤ ꯀꯔꯤ ꯈꯔ ꯊꯥꯕ ꯅꯠꯇꯅ ꯍꯦꯛꯇ ꯄꯥꯛꯅ ꯆꯥꯎꯅ ꯑꯗꯨꯃꯥꯏꯅ ꯊꯥꯕꯗꯤ ꯌꯥꯕꯗꯤ ꯅꯠꯇꯕꯅꯤꯅ ꯅꯣꯏꯒꯤ ꯅꯣꯏꯒꯤ ꯐꯥꯝ ꯂꯩꯕꯗꯨꯗ ꯅꯣꯡꯃ ꯀꯣꯏꯔꯛꯑꯒ ꯀꯣꯏꯔꯛꯄ ꯑꯣꯏꯅ ꯏꯟꯖꯥꯡ ꯅꯥꯄꯤꯁꯨ ꯈꯔ ꯑꯗꯨꯃꯥꯏꯅ ꯅꯣꯏꯗꯒꯤ ꯂꯩꯁꯤꯔꯥꯅ ꯑꯗꯨꯃꯥꯏꯅ ꯈꯟꯕꯒꯤꯅꯤꯅꯦ ꯍꯧꯖꯤꯛꯀꯥꯟꯁꯤ ꯅꯣꯏ ꯈꯣꯡꯗ꯭ꯔꯨꯝ ꯃꯥꯏꯔꯦꯟ ꯃꯇꯝ ꯈꯣꯡꯗ꯭ꯔꯨꯝ ꯃꯥꯏꯔꯦꯟ ꯊꯕꯤ ꯑꯗꯨꯝꯕ ꯤ ꯊꯥꯕ꯭ꯔꯣ ꯀꯃꯥꯏꯅ ꯇꯧꯒꯦ
ꯑꯗꯨꯒꯨꯝꯕꯁꯨ ꯊꯥꯏ ꯃꯇꯝ ꯃꯇꯝꯒꯤ ꯍꯧꯖꯤꯛ ꯃꯥꯂꯦꯝꯦꯟ ꯃꯇꯝꯅ ꯑꯗꯨꯁꯨ ꯂꯣꯏꯝ ꯐꯪꯉꯤꯆꯦ ꯁꯤꯆꯁꯨ ꯅꯣꯡꯃ ꯍꯥꯏꯗꯤ ꯁꯟꯗꯦꯒꯨꯝꯕ ꯍꯥꯏꯗꯤ ꯅꯣꯡꯃꯥꯏꯖꯤꯡ ꯅꯨꯃꯤꯠꯀꯨꯝꯕ ꯁꯨꯇꯤ ꯐꯪꯕ ꯅꯨꯃꯤꯠꯇ ꯑꯗꯨꯝ ꯉꯥꯏꯍꯥꯛ ꯀꯣꯏꯔꯛꯑꯒ ꯅꯨꯃꯤꯗꯥꯡ ꯋꯥꯏꯔꯝꯒꯨꯝꯕ ꯉꯥꯏꯍꯥꯛ ꯀꯣꯏꯔꯛꯒ ꯏꯟꯁꯥꯡ ꯃꯅꯥ ꯃꯁꯤꯡ ꯈꯔ ꯑꯗꯨ ꯌꯦꯉ ꯁꯤ ꯂꯩꯕ ꯄ꯭ꯔꯦꯁ ꯌꯥꯅꯤ ꯂꯩꯁꯦ ꯑꯗꯨꯝ ꯍꯥꯏꯞ ꯀꯣꯏꯔꯣꯛꯒꯅꯨ ꯑꯗ ꯀꯣꯏꯔꯛꯇꯕꯁꯨ ꯀꯨꯏꯔꯦ ꯏꯆꯦ ꯎꯗꯕꯁꯨ ꯀꯨꯏꯔꯦ
ꯍꯣꯏ ꯑꯗꯨꯗꯤꯅꯦ ꯁꯤ ꯍꯟꯗꯛ ꯂꯥꯛꯏꯕ ꯅꯣꯡꯃꯥꯏꯖꯤꯡ ꯅꯨꯃꯤꯠꯁꯤ ꯑꯁꯤꯗ ꯀꯩꯅꯣ ꯇꯧꯋꯦ ꯅꯣꯡꯃꯥꯏꯖꯤꯡ ꯅꯨꯃꯤꯠꯁꯤꯗꯤ ꯊꯕꯛꯁꯨ ꯈꯔ ꯍꯥꯡꯉꯦ ꯑꯗꯨꯗꯨꯅ ꯀꯩꯅꯣ ꯇꯧꯔꯒꯦ ꯊꯕꯛ ꯆꯠꯂꯣꯏꯗꯕꯅꯤꯅ ꯑꯁꯤꯒꯤ ꯅꯨꯃꯤꯠꯁꯤꯗ ꯂꯥꯛꯑꯒ ꯀꯣꯏꯔꯛꯀꯦ ꯃꯣꯏꯒꯤ ꯐꯥꯝꯗꯒꯤ ꯑꯁꯦꯡ ꯐꯥꯔꯝꯗꯒꯤ ꯑꯩꯈꯣꯏꯒꯤ ꯍꯦꯛꯂꯛꯄꯗ ꯉꯥꯏꯔꯤꯉꯩꯒꯤ ꯑꯩꯈꯣꯏꯒꯤ ꯃꯥꯏꯔꯦꯟꯒꯨꯝꯕ ꯆꯝꯐꯨꯠ ꯊꯨꯠꯄꯗꯒ ꯊꯨꯝꯃꯒ ꯃꯍꯥꯎ ꯑꯍꯥꯎꯕꯗꯣ ꯑꯗꯨꯝꯕꯗꯣ ꯌꯥꯝ ꯆꯥꯅꯤꯡꯉꯦꯕ ꯑꯗꯒꯤ ꯊꯕꯤꯃꯛꯇ ꯍꯦꯛꯑꯁꯨ ꯊꯕꯤ ꯑꯅꯧꯕ ꯍꯦꯛꯄꯗ ꯉꯥꯏꯕꯒꯤ ꯃꯣꯏꯒꯤ ꯌꯥꯝꯅ ꯐ꯭ꯔꯦꯁ ꯑꯣꯏꯕ ꯇꯦꯛ ꯇꯦꯛ ꯂꯥꯎꯕꯒꯤ ꯍꯥꯎꯕ ꯑꯗꯨꯃꯥꯏꯅ ꯊꯨꯝꯃꯒ ꯍꯥꯎꯕꯒꯤ ꯀꯩꯅꯣꯗꯣ ꯏꯟꯖꯥꯡ ꯅꯥꯄꯤꯁꯤꯡꯗꯣ ꯆꯥꯅꯤꯡꯕ ꯑꯗꯨꯃꯥꯏꯅ ꯇꯧꯕ ꯑꯩꯈꯣꯏꯒꯤ ꯀꯩꯊꯦꯜꯗ ꯌꯣꯜꯂꯤꯕꯁꯤꯡꯁꯤꯗꯤ ꯃꯍꯥꯎꯁꯤ ꯑꯝꯇ ꯐꯖꯅ ꯐꯪꯗ꯭ꯔꯦꯗ ꯍꯧꯖꯤꯛꯀꯥꯟꯗꯤ ꯇꯧꯔꯤꯕꯁꯤ ꯍꯥꯠ ꯊꯥꯏꯅꯒꯤ ꯃꯍꯥꯎꯗꯨꯁꯨ ꯐꯪꯗ꯭ꯔꯦ ꯃꯣꯏꯅ ꯊꯨꯅ ꯆꯥꯎꯅꯕꯅꯤ ꯍꯥꯏꯗꯅ ꯇꯤꯜ ꯍꯤꯗꯥꯛꯁꯤꯡꯁꯨ ꯃꯌꯥꯝ ꯍꯥꯞꯄꯦ ꯑꯗꯨꯗꯨꯒ ꯍꯥꯏꯗꯤ ꯊꯨꯅ ꯆꯥꯎꯅꯕ ꯊꯨꯅ ꯌꯣꯟꯅꯤꯡꯕ ꯑꯗꯒꯤ ꯃꯣꯏꯅꯁꯨ ꯄꯣꯠꯊꯣꯛꯇꯨ ꯌꯥꯝ ꯐꯅꯕꯅꯤ ꯍꯥꯏꯕꯒꯤ ꯃꯣꯏꯅ ꯖꯥꯠ ꯖꯥ ꯍꯧꯖꯤꯛꯀꯥꯟꯗꯤ ꯑꯩꯈꯣꯏꯒꯤ ꯀꯩꯅꯣ ꯄꯣꯠ ꯆꯩ ꯏꯐꯨꯗ ꯑꯣꯏꯇꯥꯥꯔꯒꯁꯨ ꯍꯥꯏꯗꯤ ꯃꯄꯥꯟ ꯂꯝꯗꯒꯤ ꯂꯥꯛꯄ ꯑꯩꯈꯣꯏꯒꯤ ꯄꯣꯠꯊꯣꯛ ꯌꯥꯝꯅ ꯄꯨꯊꯣꯛꯄ ꯑꯗꯨꯃꯥꯏꯅ ꯄꯣꯠ ꯆꯩꯩꯁꯦ ꯂꯣꯏꯅ ꯊꯥꯅꯔꯦꯕ ꯃꯍꯥꯎꯗꯤ ꯋꯥꯠꯄ ꯑꯗꯨꯃꯥꯏꯅ ꯇꯧꯕ ꯉꯥꯛꯇ ꯑꯣꯏꯔꯕꯅꯤꯅ ꯑꯩꯈꯣꯏ ꯊꯥꯏꯅꯒꯤ ꯍꯥꯟꯅꯒꯤ ꯑꯁꯦꯡꯕ ꯏꯄꯥ ꯏꯄꯨꯒꯤ ꯑꯩꯈꯣꯏꯒꯤ ꯆꯥꯔꯁꯤꯡꯗꯣ ꯑꯗꯨꯗꯤ ꯁꯨꯝ ꯃꯥꯡꯁꯤꯜꯂꯛꯂꯕꯒꯤ ꯃꯑꯣꯡꯗ ꯇꯧꯔꯦ ꯑꯗꯨꯒ ꯑꯗꯨꯨꯝꯝꯕ ꯑꯍꯥꯎꯕ ꯆꯥꯒꯦ ꯍꯥꯏꯔꯗꯤ ꯍꯧꯖꯤꯛꯀꯥꯟꯗꯤ ꯏꯁꯥꯅ ꯊꯥꯖꯕ ꯅꯠꯇ꯭ꯔꯒꯅ ꯃꯁꯛ ꯈꯪꯕ ꯃꯐꯝꯗꯒꯤ ꯑꯗꯨꯃꯥꯏꯅ ꯂꯧꯔꯒ ꯆꯥꯕ ꯊꯛꯄ ꯅꯠꯇ꯭ꯔꯒꯗꯤ ꯐꯪꯗ꯭ꯔꯦꯗꯣ ꯑꯗꯨꯅꯅꯤ ꯑꯩꯅ ꯁꯨꯝ ꯊꯤꯔꯛꯄꯗ ꯅꯣꯏꯒꯤꯗꯁꯨ ꯐꯥꯝ ꯑꯃ ꯂꯩꯈꯤ ꯑꯗꯨꯃꯥꯏꯅ ꯄꯣꯠ ꯆꯩꯁꯤ ꯊꯥꯔꯝꯒꯗꯕ ꯃꯥꯜꯂꯦꯅ ꯍꯥꯏꯔꯒ ꯑꯩꯁꯤ ꯑꯗꯨꯃꯥꯏꯅ ꯇꯧꯔꯤꯕꯅꯤ ꯇꯧꯔꯤꯁꯦ ꯊꯕꯤꯒꯁꯤ ꯑꯍꯥꯎꯕ ꯑꯊꯨꯝꯕꯁꯤ ꯆꯥꯗꯕ ꯀꯨꯏꯔꯦ ꯊꯥꯏꯅꯗꯤ ꯑꯉꯥꯡ ꯑꯣꯏꯔꯤꯉꯩꯗ ꯌꯥꯝꯅ ꯆꯥꯔꯛꯄꯅꯤ ꯍꯧꯖꯤꯛꯇꯤ ꯆꯥꯒꯦ ꯆꯥꯒꯦ ꯍꯥꯏꯕꯗ ꯐꯪꯕꯗ ꯋꯥꯔꯦ ꯁꯨꯃꯥꯏꯅ ꯐꯥꯔꯝ ꯑꯃꯗꯒꯤ ꯂꯧꯔꯒ ꯆꯥꯗ꯭ꯔꯗꯤ ꯌꯥꯗꯦ ꯑꯗꯨ ꯅꯪꯗꯤ ꯐꯥꯔꯝꯗ ꯃꯔꯛ ꯃꯔꯛ ꯆꯠꯄ꯭ꯔꯣ ꯅꯠꯇ꯭ꯔꯒꯅ ꯐꯥꯔꯝꯗꯣ ꯍꯧꯖꯤꯛꯀꯥꯟ ꯃꯤ ꯊꯥꯗꯣꯛꯑꯒ ꯁꯦꯅꯍꯜꯂꯤꯔꯣ ꯅꯠꯇ꯭ꯔꯒꯅ ꯎ
ꯏꯆꯦ ꯑꯗꯨꯝ ꯐꯥꯝ ꯑꯗꯨꯝ ꯆꯠꯂꯦ ꯍꯧꯖꯤꯛꯀꯥꯟꯗꯤ ꯃꯤ ꯅꯣꯡ ꯊꯥꯗꯣꯛꯑꯒ ꯇꯧꯕ ꯃꯃꯥꯡ ꯃꯃꯥꯡ ꯇꯧꯕ ꯑꯗꯨꯃꯥꯏꯅ ꯇꯧꯗꯦ ꯍꯥꯏꯇꯥꯔꯦ ꯍꯧꯖꯤꯛꯇꯤ ꯌꯥꯝ ꯆꯥꯎꯅ ꯇꯧꯕ ꯆꯨ ꯅꯠꯇ꯭ꯔꯦꯗ ꯍꯥꯏꯗꯤ ꯖꯒꯥꯗꯣ ꯐꯥꯝ ꯄꯣꯠ ꯆꯩ ꯃꯅꯥ ꯃꯁꯤꯡ ꯊꯥꯕ ꯖꯒꯥꯗꯣ ꯌꯥꯝ ꯆꯥꯎꯅ ꯇꯧꯗ꯭ꯔꯦꯕ ꯍꯧꯖꯤꯛꯇꯤ ꯍꯥꯏꯗꯤ ꯉꯥ ꯅꯨꯡ ꯊꯥꯗꯕꯒꯤꯥ ꯐꯥꯝ ꯃꯆꯥ ꯑꯃꯁꯨ ꯁꯦꯝꯗꯣꯛꯈ꯭ꯔꯕꯅꯤꯅ ꯑꯗꯨꯅ ꯑꯩꯈꯣꯏꯅ ꯑꯗꯨꯝ ꯑꯩꯁꯨ ꯕꯕꯥꯒꯤ ꯃꯇꯦꯡ ꯄꯥꯡꯉꯒ ꯑꯗꯨꯝ ꯏꯕꯥ ꯑꯩꯈꯣꯏ ꯏꯃꯨꯡꯉꯩ ꯉꯝꯕ ꯉꯝꯃꯉꯥꯏ ꯑꯗꯨꯝ ꯍꯣꯠꯅꯔꯦ ꯃꯤ ꯅꯣꯡ ꯌꯦꯟꯁꯥꯡ ꯃꯅꯥ ꯃꯁꯤꯡꯗ ꯑꯣꯏꯔꯁꯨ ꯌꯥꯝ ꯍꯥꯏꯗꯤ ꯃꯄꯥꯟꯗ ꯊꯥꯗꯣꯛꯑꯒ ꯐꯩ ꯌꯣꯟꯕꯒꯤ ꯈꯜꯂꯒ ꯊꯥꯕꯗꯣ ꯑꯗꯨꯃꯥꯏꯅ ꯇꯧꯒꯦ ꯍꯧꯖꯤꯛꯇꯤ ꯑꯗꯨꯝ ꯍꯥꯏꯗꯤ ꯑꯩꯈꯣꯏ ꯏꯃꯨꯡꯁꯤ ꯆꯥꯅꯉꯥꯏ ꯑꯗꯨꯃꯥꯏꯅ ꯑꯣꯏꯅ ꯊꯥꯔꯒ ꯑꯗꯨꯅ ꯍꯤꯗꯥꯛ ꯅꯣꯛꯁꯨ ꯑꯃꯨꯛ ꯍꯥꯞꯇ꯭ꯔꯦ ꯃꯄꯥꯟꯗ ꯊꯥꯗꯣꯛꯅꯉꯥꯏ ꯊꯥꯕ ꯅꯠꯇꯕꯅꯤꯅ ꯑꯗꯨꯝ ꯑꯁꯦꯡ ꯑꯁꯦꯡꯕ ꯑꯗꯨꯝ ꯐꯥꯎꯕ ꯑꯗꯨꯝ ꯐꯪꯒꯅꯤ ꯏꯆꯦꯁꯨ ꯀꯣꯏꯔꯛꯑꯒ ꯑꯗꯨꯝ
ꯍꯣꯏ ꯑꯗꯨꯕꯨꯗꯤ ꯐꯔꯦꯗ ꯅꯣꯏꯅ ꯁꯦꯟꯅꯕ ꯉꯪꯉꯗꯤ ꯏꯁꯥꯅ ꯁꯦꯟꯅꯖꯕꯅꯕꯨꯗꯤ ꯐꯩꯗ ꯑꯗꯨꯝ ꯍꯥꯏꯗꯤ ꯅꯣꯏꯒꯤ ꯉꯥ ꯉꯥ ꯊꯥꯗꯕꯒꯤꯗ ꯑꯣꯏꯅ ꯑꯌꯥꯝꯕ ꯇꯧꯔꯕꯅꯤꯅ ꯑꯗꯨꯝ ꯅꯣꯏ ꯕꯕꯥꯁꯨ ꯑꯗꯨꯝ ꯑꯇꯣꯞꯄ ꯊꯕꯛ ꯇꯧꯕ ꯅꯠꯇ꯭ꯔꯕꯅꯤꯅ ꯅꯪꯁꯨ ꯂꯩꯔꯤ ꯃꯇꯦꯡ ꯄꯥꯡꯅꯕ ꯑꯗꯨꯗꯤ ꯅꯣꯏ ꯃꯃꯥꯁꯨ ꯑꯗꯨꯝ ꯃꯁꯥ ꯀꯜꯂꯒ ꯇꯧꯕꯅꯤꯅ ꯅꯣꯏ ꯃꯈꯩꯅ ꯍꯣꯠꯅꯕꯗ ꯀꯩꯁꯨ ꯂꯩꯕ ꯊꯕꯛ ꯅꯠꯇꯦꯗ ꯑꯗꯨꯝ ꯃꯤꯉꯣꯟꯗ ꯄꯤꯊꯣꯛꯑꯒ ꯍꯣꯠꯅꯗꯧꯁꯨ ꯑꯗꯨ ꯉꯝꯃꯗꯤ ꯑꯩꯈꯣꯏ ꯏꯁꯥꯗꯕꯅ ꯐꯩ ꯉꯝꯗ ꯉꯝꯗ ꯑ ꯃꯤꯒꯤ ꯃꯇꯦꯡ ꯂꯧꯔꯒ ꯑꯗꯨꯃꯥꯏꯅ ꯇꯧꯕꯒꯤ ꯋꯥꯅꯤꯗ ꯌꯥꯝ ꯐꯔꯕꯅꯤ ꯅꯪꯅꯁꯨ ꯃꯇꯦꯡ ꯄꯥꯡꯁꯤꯜꯂꯛꯏ ꯑꯗꯨ ꯅꯪꯁꯨ ꯒ꯭ꯌꯥꯟ ꯇꯥꯔꯒ ꯑꯗꯨꯃꯥꯏꯅ ꯇꯧꯁꯤꯜꯂꯤꯗꯣ ꯐꯔꯕꯅꯤ ꯑꯗꯨ ꯀꯩꯅꯣ ꯇꯧꯋꯦ ꯑꯩꯗꯤ ꯑꯩꯗꯤ ꯇꯁꯦꯡꯅ ꯍꯧꯖꯤꯛꯀꯥꯟꯁꯤ ꯅꯍꯥꯟꯁꯤ ꯏꯁꯥꯁꯦ ꯉꯝꯃꯨꯗꯕꯗꯒꯤ ꯑꯩꯁꯦ ꯀꯩꯅꯣꯅ ꯗꯥꯛꯇꯔꯅ ꯆꯥꯕ ꯊꯛꯄ ꯈꯔ ꯆꯦꯛꯁꯤꯜꯂꯣ ꯑꯗꯨꯃꯥꯏꯅ ꯑꯗꯒꯤ ꯆꯥꯕ ꯊꯛꯄꯗꯁꯨ ꯈꯔ ꯑꯩꯈꯣꯏꯒꯤ ꯁꯦꯡꯅ ꯁꯦꯡꯅ ꯆꯥꯝꯊꯣꯛꯑꯒ ꯈꯣꯠꯂꯒ ꯑꯗꯨꯃꯥꯏꯅ ꯇꯧꯕ ꯈꯣꯠꯂꯣꯅ ꯍꯥꯏꯔ ꯍꯥꯏꯔꯛꯑꯦ ꯅꯍꯥꯟꯁꯦ ꯑꯩ ꯄꯨꯛ ꯅꯥꯏꯌꯦꯗꯅ ꯇꯧꯔꯒ ꯌꯦꯡꯊꯣꯛꯑꯒ ꯄꯨꯛ ꯅꯥꯏꯌꯦꯅ ꯇꯧꯔꯛꯄꯒꯤ ꯃꯅꯨꯡꯁꯤꯗ ꯑꯩꯈꯣꯏꯒꯤ ꯀꯩꯅꯣ ꯇꯧꯔꯒ ꯅꯥꯏ ꯆꯥꯏꯔꯒ ꯑꯩꯈꯣꯏꯒꯤ ꯏꯟꯐꯦꯛꯁꯟ ꯊꯣꯛꯄ ꯍꯥꯏꯒꯗ꯭ꯔꯥ ꯑꯗꯨꯃꯥꯏꯅ ꯑꯃ ꯁꯣꯛꯑꯒ ꯂꯩꯔꯝꯃꯦ ꯑꯗꯨꯗꯒꯤꯗꯤ ꯑꯦꯁꯤꯗꯤꯅꯟꯒꯤꯗꯤ ꯆꯥꯕ ꯊꯛꯄꯗ ꯃꯅꯥ ꯃꯁꯤꯡ ꯆꯥꯕꯗ ꯐꯖꯅ ꯍꯪꯒꯥꯝ ꯀꯣꯕꯤ ꯆꯥꯔꯁꯨ ꯐꯖꯅ ꯆꯤꯡꯉꯣ ꯁꯦꯡꯅ ꯆꯥꯝꯊꯣꯛꯑꯣ ꯍꯟꯖꯤꯟ ꯍꯟꯖꯤꯟ ꯆꯥꯝꯃꯒ ꯑꯗꯨꯃꯥꯏꯅ ꯍꯥꯔ ꯌꯥꯎꯗꯕ ꯄꯣꯠ ꯆꯥꯅꯕ ꯈꯣ ꯆꯥꯅꯕ ꯈꯣꯠꯅꯕ ꯍꯣꯠꯅꯧ ꯍꯣꯠꯅꯧ ꯍꯥꯏꯕꯗꯒꯤ ꯑꯩꯁꯦ ꯆꯥꯕ ꯊꯛꯄꯁꯤꯁꯨ ꯈꯔ ꯆꯦꯛꯁꯤꯟꯗ꯭ꯔꯗꯤ ꯌꯥꯗ꯭ꯔꯕ ꯑꯗꯨꯅꯅꯤ ꯑꯩꯅ ꯁꯨꯝ ꯍꯧꯖꯤꯛꯀꯥꯟꯁꯤ ꯕꯖꯥꯔꯗꯒꯤ ꯂꯩꯔꯒ ꯆꯥꯅꯤꯡꯉꯤ ꯍꯥꯏꯗꯨꯅ ꯐꯖꯔꯦꯅ ꯂꯩꯔꯛꯑꯁꯨ ꯃꯣꯏꯒꯤ ꯍꯥꯔ ꯐꯪꯒꯗ꯭ꯔꯅ ꯍꯦꯛꯇ ꯀꯤꯕꯒꯤ ꯑꯗꯨꯃꯥꯏꯅ ꯂꯩꯕꯁꯤ ꯀꯤꯔꯒ ꯂꯩꯔꯕꯅꯤ ꯑꯗꯨꯅ ꯌꯥꯔꯤꯃꯩꯗꯤ ꯑꯩ ꯌꯨꯝꯗꯒꯤ ꯌꯨꯝꯗꯒꯤ ꯄꯨꯔꯛꯄ, ꯌꯨꯝꯗꯒꯤ ꯄꯨꯊꯣꯛꯄ ꯄꯣꯠꯊꯣꯛ ꯃꯈꯩꯁꯤ ꯑꯣꯏꯅ ꯁꯤ ꯑꯣꯏꯅ ꯆꯥꯅ ꯐꯖꯅ ꯍꯣꯠꯅꯔꯕꯅꯦ ꯇꯧꯔꯤꯁꯦ ꯑꯃꯒꯤꯗ ꯑꯃ ꯍꯪ ꯑꯃꯒꯤ ꯍꯤꯡꯒꯣꯜꯗ ꯑꯗꯨ ꯊꯥꯕ꯭ꯔꯣ ꯈꯣꯠꯄ꯭ꯔꯥꯅ ꯍꯥꯏꯔꯒ ꯂꯩꯔꯒ ꯑꯣꯏꯅ ꯑꯗꯨꯃꯥꯏꯅ ꯆꯥꯔꯒ ꯇꯧꯔꯕꯅꯤ ꯑꯗꯨꯒ ꯅꯣꯏꯒꯤ ꯍꯤꯡꯒꯣꯜꯗꯒꯤꯁꯨ ꯂꯥꯛꯑꯒ ꯑꯗꯨꯃꯥꯏꯅ ꯃꯇꯝ ꯃꯇꯝꯒꯤ ꯄꯣꯠ ꯆꯩꯗꯣ ꯈꯔ ꯑꯗꯨꯃꯥꯏꯅ ꯇꯧꯔꯒꯦ ꯇꯧꯕꯅꯤ ꯃꯣꯏꯒꯤꯁꯨ ꯑꯗꯨꯃꯥꯏꯅ ꯍꯥꯏꯗꯤ ꯍꯥꯔꯅꯣꯡ ꯍꯥꯞꯇꯕꯤꯗ ꯇꯧꯔꯤꯗꯣ ꯌꯥꯝꯅ ꯐꯩ ꯑꯩꯗꯤ ꯍꯧꯖꯤꯛꯇꯕꯨ ꯍꯥꯔ ꯌꯥꯎꯕ ꯄꯣꯠ ꯆꯥꯕꯁꯤꯒꯤ ꯀꯥꯟꯅꯕ ꯀꯔꯤ ꯑꯝꯇ ꯂꯩꯇꯦ ꯏꯁꯥꯗꯁꯨ ꯐꯠꯇꯦ ꯃꯍꯥꯎꯁꯨ ꯋꯥꯠꯂꯤ ꯑꯗꯨꯅ ꯈꯔ ꯆꯥꯕꯗ ꯈꯔ ꯊꯥꯔꯤꯕ ꯈꯔꯗꯣ ꯐꯖꯅ ꯍꯥꯎꯅ ꯆꯥꯕꯗꯨꯅ ꯍꯛꯆꯥꯡ ꯐꯅ ꯆꯥꯕꯗꯨꯅ ꯌꯥꯝ ꯐꯔꯕꯅꯤ ꯇꯧꯔꯤꯁꯦ ꯑꯗꯨ ꯑꯅꯥ ꯑꯌꯦꯛꯇꯤ ꯌꯥꯎꯗꯕ ꯅꯠꯇ꯭ꯔꯣ ꯀꯃꯥꯏꯅ ꯇꯧꯔꯤꯒꯦ
ꯁꯤ ꯑꯅꯥ ꯑꯌꯦꯛ ꯌꯥꯎꯗꯦ ꯍꯧꯖꯤꯛ ꯌꯥꯝ ꯅꯨꯡꯉꯥꯏꯔꯤꯌꯦ ꯑꯗꯣ ꯅꯍꯥꯟꯃꯔꯛ ꯑꯃ ꯍꯥꯏꯗꯤ ꯅꯨꯡꯁꯤꯠ ꯅꯨꯡꯁꯥ ꯐꯨꯕꯒꯤ ꯈꯤꯇꯪ ꯅꯨꯡꯉꯥꯏꯔꯝꯗꯕꯅꯦ ꯁꯥꯕꯨꯗꯤ ꯍꯧꯖꯤꯛꯇꯤ ꯌꯥꯝ ꯅꯨꯡꯉꯥꯏꯔꯦ ꯑꯗꯨ ꯏꯃꯥ ꯕꯕꯥꯁꯨ ꯑꯅꯥ ꯑꯌꯦꯛ ꯀꯔꯤꯝ ꯌꯥꯎꯗꯦ ꯑꯗꯣ ꯃꯣꯏꯁꯨ ꯊꯕꯛ ꯏꯟꯈꯥꯡ ꯑꯗꯨꯝ ꯁꯨꯔꯒ ꯑꯗꯨꯝ ꯂꯩꯔꯤ ꯍꯥꯏꯗꯤ ꯑꯅꯥ ꯑꯌꯦꯛ ꯌꯥꯎꯗꯦ ꯑꯗꯨꯝ ꯈꯨꯗꯤꯡꯒꯤ ꯐꯥꯝ ꯅꯨꯡ ꯆꯠꯂꯒ ꯌꯦꯡꯁꯤꯟꯗ ꯈꯣꯠꯇ ꯑꯗꯨꯝ ꯌꯥꯝ ꯀꯜꯂꯤ ꯍꯥꯏꯇꯥꯥꯔꯦ ꯑꯩꯁꯦ ꯍꯧꯖꯤꯛꯀꯥꯟꯁꯦ ꯑꯗꯣ ꯏꯆꯦꯁꯨ ꯍꯥꯏꯗꯤ ꯏꯁꯥ ꯅꯨꯡ ꯅꯨꯡꯉꯥꯏꯇꯦ ꯉꯝꯗꯦ ꯈꯣꯠꯇꯦ ꯍꯥꯏꯔꯤꯗꯣ ꯌꯥꯝ ꯅꯨꯡꯉꯥꯏꯇꯦ ꯑꯗꯨꯅ ꯆꯥꯕ ꯊꯛꯄꯁꯨ ꯍꯧꯖꯤꯛꯀꯥꯟꯁꯦ ꯊꯥꯎꯁꯨ ꯆꯥꯗꯕ ꯊꯥꯎ ꯆꯥꯗꯕꯤꯗ ꯑꯆꯝꯕ ꯉꯥꯛꯇ ꯆꯥꯔꯒ ꯑꯗꯨꯝ ꯏꯁꯥꯁꯤꯡ ꯏꯁꯥ ꯐꯖꯅ ꯊꯃꯉꯥꯏ ꯑꯗꯨꯃꯥꯏꯅ ꯇꯧꯗ꯭ꯔꯗꯤ ꯍꯧꯖꯤꯛꯀꯥꯟꯁꯤ ꯍꯥꯏꯗꯤ ꯃꯅꯥ ꯃꯁꯤꯡ ꯆꯥꯕꯗꯁꯨ ꯌꯥꯝ ꯂꯨꯔꯦ ꯃꯄꯥꯟꯒꯤ ꯕꯖꯥꯔꯒꯤ ꯀꯩꯊꯦꯜꯒꯤ ꯃꯅꯥ ꯃꯁꯤꯡꯁꯨ ꯍꯤꯗꯥꯛ ꯍꯥꯞꯄꯅꯤꯅ ꯊꯥꯎ ꯆꯥꯗ꯭ꯔꯁꯨ ꯑꯗꯨꯝ ꯃꯅꯥ ꯃꯁꯤꯡꯗ ꯑꯗꯨꯝ ꯏꯁꯥ ꯁꯣꯛꯄꯁꯨ ꯌꯥꯝ ꯌꯥꯕꯅꯤ ꯑꯗꯨꯅ ꯐꯖ ꯐꯖꯅ ꯌꯦꯡꯉꯒ ꯖꯒꯥ ꯍꯤꯗꯥꯛ ꯅꯨꯡ ꯍꯥꯞꯇꯕ ꯃꯅꯥ ꯃꯁꯤꯡ ꯊꯤꯔꯒ ꯑꯗꯨꯃꯥꯏꯅ ꯆꯥꯔꯒ ꯆꯦꯁꯨ ꯐꯖꯅ ꯂꯩꯌꯣ
ꯃꯥꯅꯤꯅꯦ ꯆꯨꯝꯃꯤꯅꯦ ꯑꯗꯨꯅꯦ ꯇꯧꯔꯛꯏꯁꯦ ꯊꯥꯎ ꯉꯩꯁꯤꯁꯨ ꯆꯥꯗ꯭ꯔꯕꯅꯤ ꯌꯥꯔꯤꯕ ꯃꯈꯩ ꯀꯥꯡꯉꯧ ꯍꯥꯏꯕꯁꯤꯃ ꯆꯥꯗ꯭ꯔꯕꯅꯤ ꯕꯣꯔꯥ ꯍꯥꯏꯕꯁꯤꯃ ꯆꯥꯗ꯭ꯔꯕꯅꯤ ꯊꯥꯎ ꯌꯥꯎꯋꯦꯅ ꯑꯩ ꯆꯥꯗ꯭ꯔꯕ ꯀꯨꯏꯔꯕꯅꯤ ꯕꯣꯔꯥꯒꯁꯦ ꯍꯣꯇꯦꯜꯗꯒꯤꯗꯤ ꯆꯥꯗ꯭ꯔꯦ ꯀꯨꯏꯔꯦ ꯍꯣꯇꯦꯜꯒꯤ ꯕꯣꯔꯥꯒ ꯍꯥꯏꯗꯣ ꯆꯥꯒꯤꯗꯕ ꯆꯍꯤ ꯑꯃ ꯍꯦꯜꯂꯛꯑꯃꯅꯤ ꯇꯧꯔꯤꯁꯤ ꯀꯥꯡꯍꯧ ꯐꯥꯎꯕ ꯌꯨꯝꯗ ꯊꯥꯎ ꯈꯤꯇ ꯍꯥꯞꯄꯒ ꯃꯃꯤꯡꯒꯤ ꯈꯛꯇꯪ ꯑꯗꯨꯃꯥꯏꯅ ꯇꯧꯔꯒ ꯆꯥꯕꯅꯤ ꯆꯥꯅꯤꯡꯉꯕ ꯆꯥꯅꯤꯡꯉꯛꯑꯕꯗꯤ ꯌꯥ ꯌꯥꯔꯤꯃꯈꯩꯗꯤ ꯆꯥꯗ꯭ꯔꯕꯅꯤ ꯉꯥ ꯉꯧꯕ ꯐꯥꯎꯕ ꯑꯗꯨꯃꯥꯏꯅ ꯉꯥꯗꯣ ꯉꯧꯗꯕꯤꯗ ꯌꯥꯏꯔꯒ ꯑꯣꯏꯅ ꯑꯗꯨꯃꯥꯏꯅ ꯅꯠꯇ꯭ꯔꯒꯅ ꯑꯩꯈꯣꯏꯗꯤ ꯐꯨꯠꯂꯒ ꯑꯣꯏꯅ ꯑꯗꯨꯃꯥꯏꯅ ꯑꯣꯏꯅ ꯆꯥꯔꯕꯅꯤ ꯇꯧꯔꯤꯁꯦ ꯍꯣꯏ ꯐꯔꯦ ꯑꯗꯨꯗꯤ ꯑꯩ ꯁꯪꯕ ꯀꯥꯟꯗ ꯑꯗꯨꯝ ꯀꯣꯏꯊꯣꯛꯂꯛꯑꯒꯦ ꯑꯗꯨꯒ ꯅꯉꯣꯟꯗ ꯄꯥꯎ ꯐꯥꯎꯔꯛꯑꯒꯦ ꯉꯁꯤꯒꯤꯗꯤ ꯊꯝꯃꯒꯦꯀꯣ
ꯏꯆꯦ ꯑꯗꯨꯁꯨ ꯉꯁꯤꯒꯤꯗꯤ ꯊꯦꯡꯖꯤꯜꯂꯛꯑꯦ ꯑꯗꯨꯅ ꯏꯆꯦꯁꯨ ꯑꯩꯁꯨ ꯊꯕꯛ ꯑꯃ ꯆꯠꯀꯗꯧꯕ ꯂꯩꯕ ꯑꯗꯨꯅ ꯏꯆꯦ ꯊꯝꯃꯒꯦ ꯑꯗꯨꯗꯤ